ꯍꯜꯂꯣ꯫
ꯀꯩꯗꯧꫪꯝꯃꯤꯅꯣ꯫
ꯑꯁ ꯐꯦꯟ ꯃꯈꯥꯗ ꯅꯨꯡꯁꯤꯠ ꯌꯥꯏꯔꯒ ꯍꯤꯞꯄꯤ꯫
ꯑꯁ ꯅꯨꯡꯉꯥꯏꯔꯦ ꯅꯣꯏꯒꯤꯗꯤ ꯐꯦꯟꯒ ꯊꯥꯕ ꯑꯣꯏꯔꯦ ꯑꯩꯈꯣꯏ ꯁ꯭ꯋꯥꯏꯗ ꯏꯪꯉꯤꯕ
ꯅꯣꯏ ꯅꯥꯒꯥꯂꯦꯟꯗꯗꯤ ꯏꯪꯉꯝꯒꯅꯤꯅꯦ ꯆꯥꯛ ꯆꯥꯛ ꯏꯁꯤꯡ ꯎꯟꯅꯔꯕꯣ
ꯑꯥ ꯑꯌꯨꯛꯀꯤꯗꯤ ꯎꯅꯔꯦ ꯅꯨꯡꯗꯥꯡꯒꯤꯗꯤ ꯎꯅꯗ꯭ꯔꯤ
ꯑꯣ ꯑꯩꯈꯣꯏꯒꯤꯗꯤ ꯑꯌꯨꯛꯀꯤꯁꯨ ꯎꯅꯗ꯭ꯔꯤꯌꯦ
ꯎꯝ ꯑꯌꯨꯛꯀꯤ ꯎꯅꯗ꯭ꯔꯤꯌꯦ
ꯑꯥ ꯑꯩꯈꯣꯏꯗꯤ ꯀꯩꯅꯣ ꯇꯧꯋꯦ ꯆꯥꯛꯁꯦ ꯄꯨꯡ ꯀꯩꯅꯣ ꯇꯧꯋꯦ ꯃꯄꯥꯟꯂꯝꯗ ꯂꯩꯕꯅꯤꯅ ꯀꯩꯅꯣ ꯇꯧꯔ ꯆꯥꯏ ꯄꯨꯡ ꯑꯃ ꯑꯅꯤꯗ ꯑꯌꯨꯛꯀꯤꯅ
ꯑꯣ ꯍꯣꯏ ꯏꯇꯥꯎꯕꯤꯍꯣꯏꯗꯤ ꯄꯩꯁꯥ ꯂꯣꯏꯅ ꯄꯥꯏꯅꯕꯅꯤꯅ ꯃꯄꯥꯟꯗꯤ ꯑꯗꯨꯝ ꯆꯥꯅꯤꯅꯦ
ꯅꯨꯡꯗꯥꯡꯒꯤꯅꯥ ꯄꯨꯡ ꯀꯩꯅꯣꯗ ꯄꯨꯡ ꯇꯔꯥꯃꯥꯊꯣꯏꯗ
ꯎꯨꯝ
ꯀꯩꯅꯣ ꯍꯧꯖꯤꯛꯁꯤꯕꯨ ꯀꯩꯀꯩ ꯍꯣꯠꯅꯔꯤꯒꯦ
ꯑꯩꯔꯣ
ꯑꯥ
ꯀꯩꯁꯨ ꯍꯣꯠꯅꯗꯦ ꯏꯇꯥꯎꯕꯤ ꯑꯗꯨꯝ ꯃꯥꯁꯇꯔꯁ ꯂꯣꯏꯁꯤꯜꯂꯒ ꯑꯗꯨꯒꯤ ꯃꯊꯪ ꯃꯈꯥ ꯀꯔꯤ ꯀꯔꯤ ꯇꯧꯁꯤꯒꯦ ꯈꯣꯠꯁꯤꯒꯦꯅ ꯑꯗꯨꯝ ꯈꯜꯂꯤ
ꯃꯥꯁꯇꯔ ꯂꯣꯏꯗ꯭ꯔꯤꯝ ꯅꯠꯇ꯭ꯔꯣ
ꯃꯥꯁꯇꯔ ꯂꯣꯏꯗ꯭ꯔꯤ ꯃꯥꯁꯇꯔ ꯃꯊꯪ ꯆꯥꯍꯤ ꯂꯣꯏꯔꯅꯤ
ꯃꯥꯁꯇꯔ ꯂꯣꯏꯔ ꯀꯔꯤ ꯄ꯭ꯂꯥꯟ ꯂꯩꯒꯦ
ꯃꯥꯁꯇꯔ ꯂꯩꯔ ꯊꯕꯛ ꯇꯧꯔꯅꯤ ꯑꯐꯪ ꯑꯐꯪꯕ ꯊꯕꯛ ꯍꯦꯛꯇ ꯇꯧꯁꯤꯟꯕ ꯍꯧꯔꯅꯤ ꯑꯩ ꯁꯦꯚꯤꯡ ꯇꯧꯔꯅꯤ ꯆꯥꯍꯤꯁꯤ ꯌꯥꯝꯈꯠꯂꯛꯑꯕꯅꯤꯅ
ꯎꯨꯝ
ꯃꯇꯝꯁꯦ ꯃꯇꯝꯁꯦ ꯂꯩꯁꯤꯜꯂꯛꯇ꯭ꯔꯦꯕꯀꯣ
ꯊꯕꯛ ꯍꯥꯏꯁꯦ ꯊꯕꯛ ꯍꯥꯏꯁꯦ ꯀꯩ ꯀꯩ ꯊꯕꯛꯅꯣ ꯀꯩꯅꯣꯒ ꯎꯝ ꯄ꯭ꯔꯥꯏꯕꯦꯠ ꯖꯣꯕ ꯑꯣꯏꯗꯣꯏꯔꯥ ꯅꯠꯇ꯭ꯔꯒ
ꯄ꯭ꯔꯥꯏꯚꯦꯠꯀꯤꯗꯤ ꯑꯗꯨꯝ ꯐꯪꯒꯅꯤ ꯄ꯭ꯔꯥꯏꯚꯦꯠꯀꯤꯗꯤ ꯑꯩꯉꯣꯟꯗ ꯍꯧꯖꯤꯛꯐꯥꯎ ꯇꯧꯋꯣꯅ ꯍꯥꯏꯔꯤꯅꯤ ꯑꯗꯣ ꯑꯩꯅ ꯀꯩꯅꯣꯒꯤ ꯅꯦꯠ ꯑꯦꯛꯖꯥꯝꯁꯦ ꯊꯥꯒꯤꯅꯤ ꯑꯩ ꯃꯊꯪ ꯆꯍꯤꯒꯤ ꯗꯤꯁꯦꯝꯕꯔꯐꯧꯗꯤ ꯅꯦꯠ ꯑꯦꯛꯖꯥꯝ ꯊꯥꯒꯤꯅꯤ ꯑꯗꯨꯒ ꯎꯨꯝ ꯅꯦꯠ ꯑꯦꯛꯖꯥꯝꯁꯦ ꯊꯥꯔꯒ ꯖꯤ ꯑꯥꯔ ꯑꯦꯐꯄꯨ ꯑꯣꯏꯒꯦꯔꯥ ꯑꯦꯁꯤꯁꯇꯦꯟ ꯄ꯭ꯔꯣꯐꯦꯁꯔꯕꯨ ꯑꯣꯏꯒꯦꯔꯥ ꯄꯦꯁ ꯗꯤꯗꯤ ꯌꯥꯔꯔꯣꯏ ꯑꯩ ꯈꯡꯉꯦ ꯑꯣꯟꯂꯤ ꯄꯤ ꯑꯩꯆ ꯗꯤꯗꯤ ꯇꯧꯅꯤꯡꯗ꯭ꯔꯦꯕꯀꯣ ꯑꯗꯨꯅ ꯖꯤ ꯑꯥꯔ ꯑꯦꯐ ꯑꯣꯏꯗꯣꯏ ꯑꯦꯁꯤꯁꯇꯦꯟ ꯄ꯭ꯔꯣꯐꯦꯁꯔ ꯑꯣꯏꯕ ꯌꯥꯏ ꯖꯤ ꯑꯥꯔ ꯑꯦꯐ ꯑꯣꯏꯔꯒꯗꯤ ꯄꯨꯔꯥ ꯅꯣꯔꯇ ꯏꯤꯁ ꯂꯣꯏꯅ ꯑꯩ ꯆꯠꯂꯅꯤ ꯑꯩ ꯁꯤꯠ ꯐꯪꯅꯕꯒꯤꯀꯣ ꯑꯩꯅ ꯅꯥꯥꯒꯥꯂꯦꯟꯗ ꯐꯪꯗ꯭ꯔꯒꯁꯨ
ꯅꯦꯠ ꯐꯥꯎꯔꯗꯤ ꯑꯩꯈꯣꯏ ꯃꯅꯤꯄꯨꯔꯗ ꯑꯣꯏꯅ ꯂꯥꯛꯑꯣ ꯀꯩꯅꯣ ꯁꯤ ꯇꯧ ꯂꯥꯛꯑꯣ ꯀꯩꯅꯣ
ꯑ ꯇꯧꯅꯤꯌꯦ ꯍꯥꯏꯕꯗꯤ ꯁꯤꯠ ꯐꯪꯗ꯭ꯔꯒꯗꯤ ꯍꯥꯏꯕꯅꯤꯗ ꯅꯥ ꯑꯩ ꯑꯩ ꯑꯩ ꯑꯩ ꯖꯤ ꯑꯥꯔ ꯑꯦꯐ ꯐꯥꯎꯔꯒꯁꯨ ꯃꯣꯏ ꯏꯟꯇꯔꯚꯤꯌꯨ ꯂꯧꯅꯤꯅ ꯑꯗ ꯏꯟꯇꯔꯚꯤꯌꯨꯗꯨ ꯑꯃꯨꯛ ꯑꯃꯨꯛꯀ ꯐꯥꯎꯔꯛꯇꯦ ꯍꯥꯏꯔꯒꯗꯤ ꯃꯅꯤꯄꯨꯔꯗ ꯇꯝꯃꯒ ꯀꯩ ꯀꯥꯟꯅꯗꯣꯏꯅꯣ ꯑꯗꯨꯏ ꯁꯔꯨꯛ ꯑꯇꯣꯞꯄ ꯌꯨꯅꯤꯕꯔꯁꯤꯇꯤꯑꯣꯏꯗ ꯆꯠꯂꯒ ꯀꯩꯅꯣ ꯑꯥ ꯍꯥꯏꯕꯗꯤ ꯖꯤ ꯑꯥꯔ ꯑꯦꯐꯁꯤꯗꯤ ꯆꯞ ꯃꯥꯟꯅꯩꯅꯤ ꯃꯅꯤꯄꯨꯔꯗ ꯇꯧꯒꯦꯔꯥ ꯇꯧꯔꯣꯏꯒꯦꯔꯥ ꯀꯣ
ꯎꯨꯝ
ꯑꯥ ꯑꯗꯨꯅ ꯃꯅꯤꯄꯨꯔꯗꯗꯤ ꯇꯧꯅꯤꯡꯕꯅꯦ ꯖꯤ ꯑꯥꯔ ꯑꯩ ꯐꯥꯎꯔꯒꯗꯤꯀꯣ ꯖꯤ ꯌꯥꯔ ꯑꯦꯐ ꯑꯣꯏ
ꯅꯣꯏ ꯏꯪꯂꯤꯁꯀꯤ ꯅꯣꯏ ꯏꯪꯂꯤꯁꯀ ꯑꯩꯈꯣꯏꯒ ꯑꯗꯨꯝ ꯀꯩꯅꯣꯝ ꯑꯗꯨꯝ ꯁꯤꯂꯦꯕꯁꯇꯤ ꯈꯔ ꯃꯥꯟꯅꯔꯝꯒꯅꯤ ꯏꯟꯗꯤꯌꯥꯟ ꯀ꯭ꯔꯤꯇꯤꯁꯤꯖꯝ ꯑꯗꯒꯤ ꯋꯦꯁꯇ꯭ꯔꯟ ꯀ꯭ꯔꯤꯇꯤꯁꯤꯖꯝ ꯁꯤꯗꯩꯗꯣ ꯃꯥꯟꯅꯔꯝꯒꯅꯤꯕ
ꯃꯥꯅꯩ ꯃꯥꯅꯩ
ꯑꯥ ꯑꯗꯣ ꯅꯣꯏ ꯋꯦꯁꯇ꯭ꯔꯟꯗꯒꯤ ꯋꯦ ꯋꯦꯁꯇꯔꯟꯒꯤ ꯍꯧꯖꯤꯛ ꯀꯩꯀꯩ ꯇꯥꯏꯒꯦ ꯋꯦꯁꯇꯔꯟ ꯀ꯭ꯔꯤꯇꯤꯖꯝꯒꯤ
ꯑꯩꯈꯣꯏ ꯋꯦꯁꯇ꯭ꯔꯟꯒꯤꯁꯦ ꯀꯩꯅꯣꯒꯤ ꯇꯥꯛꯇꯣꯔꯦ ꯑꯦꯐ꯭ꯔꯤꯀꯥꯟ ꯂꯦꯡꯒ꯭ꯋꯦꯖ ꯇꯥꯛꯇꯣꯔꯦ
ꯎꯝ ꯀꯩꯅꯣ ꯀꯩꯀꯩ ꯅꯣꯏ ꯇꯥꯛꯈ꯭ꯔꯕꯣ ꯅꯣꯏꯒꯤ
ꯏꯟꯗꯤꯌꯟ ꯏꯟꯗꯤꯌꯟ ꯂ ꯂꯤꯇꯔꯦꯆꯔ ꯇꯥꯈꯔꯦ ꯑꯗꯣꯒ ꯑꯩꯈꯣꯏꯒꯤ ꯏꯪꯂꯤꯁ ꯏꯪꯂꯤꯁ ꯂꯤꯇꯔꯦꯆꯔ ꯑꯗꯨꯋꯥ ꯇꯥꯛꯄ ꯂꯣꯏꯔꯦ ꯑꯗꯣ ꯍꯧꯖꯤꯛ ꯑꯦꯐ꯭ꯔꯤꯀꯥꯟ ꯑꯦꯐ꯭ꯔꯤꯀꯥꯟ ꯂꯤꯇꯔꯦꯆꯔ ꯇꯥꯛꯄ ꯍꯧꯗꯣꯔꯛꯇꯣꯔꯦ
ꯎꯝ ꯀꯩꯅꯣꯒꯤꯗꯤ ꯑꯦꯔꯤꯁꯇꯣꯇꯦꯜ ꯄ꯭ꯂꯦꯇꯣ ꯖꯣꯟ ꯗ꯭ꯔꯥꯏꯗꯟ ꯀꯩ ꯂꯣꯏ ꯇꯥꯛꯈ꯭ꯔꯕꯣ
ꯇꯥꯛꯈ꯭ꯔꯦ ꯇꯥꯛꯈ꯭ꯔꯦ ꯑꯗꯨ ꯂꯣꯏꯔꯦ ꯑꯗꯨ ꯇꯥꯛꯑꯒꯁꯨ ꯑꯃꯨꯛꯀ ꯑꯗꯨꯝ ꯂꯥꯛꯈꯤꯅꯤ ꯍꯥꯏꯕꯗꯤ ꯃꯣꯏꯒꯤ ꯄꯣꯏꯦꯝ ꯃꯣꯏꯒꯤ ꯅꯣꯕꯦꯜꯁ ꯃꯣꯏꯒꯤ ꯗ꯭ꯔꯃꯥ ꯍꯣꯏ ꯂꯩꯕꯅꯤꯅꯀꯣ
ꯎꯝ
ꯍꯥꯏꯕꯗꯤ ꯑꯐꯥꯎ ꯑꯐꯥꯎꯕ ꯀꯩꯅꯣ ꯑꯣꯏꯕꯅꯦ ꯃꯣꯏꯗꯤ ꯐꯥꯎꯟꯗꯔ ꯑꯣꯐ ꯏꯪꯂꯤꯁ ꯂꯤ ꯂꯤꯇꯔꯦꯆꯔ ꯍꯣꯏ ꯉꯥꯛꯇ ꯑꯣꯏꯕꯅꯤꯅꯀꯣ
ꯎꯝ
ꯑꯗꯨꯅ ꯑꯗꯨ ꯑꯣꯏꯣꯏꯗꯤ ꯑꯗꯨꯝ ꯂꯥꯛꯀꯅꯤ ꯑꯩꯈꯣꯏ ꯁꯤꯦꯂꯦꯕꯁꯇ ꯑꯩꯈꯣꯏ ꯂꯣꯏꯗ꯭ꯔꯤꯐꯥꯎ ꯂꯥꯛꯀꯅꯦꯕ
ꯎꯝ ꯀꯩꯅꯣꯒꯤ ꯑꯁ ꯑꯩꯈꯣꯏ ꯅꯦꯠꯀꯤ ꯅꯦꯠ ꯊꯥꯈꯤꯕꯩꯗꯣ
ꯀ ꯀꯔꯤ ꯂꯣꯏꯅ ꯂꯔꯛ ꯂꯦꯇꯣꯒꯤ ꯇꯒꯤ ꯖꯣꯟ ꯗ꯭ꯔꯥꯏꯗꯟ ꯍꯣꯔꯁ ꯂꯣꯟꯖꯥꯏꯅꯁ ꯑꯗꯒꯤ ꯏꯂꯦꯠ ꯑꯗꯒꯤ ꯑ ꯔꯤꯆꯔꯠ ꯄꯤ ꯚꯕꯤ ꯁꯦꯂꯤ ꯀꯔꯤ ꯀꯔꯤ ꯂꯣꯏ ꯄꯥꯔ ꯆꯠꯄꯅꯤ ꯍꯪꯉꯛꯇꯦ ꯂꯥꯏꯔꯤꯛ ꯃꯣꯏ ꯃꯣꯏꯒꯤ ꯂꯥꯏꯔꯤꯛ ꯃꯌꯥꯝꯗꯣ ꯂꯣꯏ ꯄꯥꯅ ꯆꯠꯇ ꯍꯪꯉꯛꯇꯦ
ꯑꯣ
ꯔꯀꯥꯏ
ꯍꯟꯗꯛꯀꯤ ꯍꯟꯗꯛꯀꯤ ꯍꯟꯗꯛꯀꯤ ꯁꯦꯂꯦꯕꯁꯁꯦ ꯅꯪꯅ ꯑꯗꯨꯝ ꯅꯪꯅ ꯅꯪꯅ ꯄꯥꯕ ꯀꯧꯔꯕꯅꯤ ꯅꯪ
ꯎꯝ
ꯀ꯭ꯋꯦꯁꯟ ꯄꯦꯇꯔꯟꯦ ꯍꯥꯏ ꯀꯔꯝꯕ ꯃꯑꯣꯡꯗ ꯂꯥꯛꯏꯅꯣꯕ ꯃꯣꯏꯅ ꯍꯦꯛꯇ ꯄꯥꯕꯁꯤꯡꯗꯣ ꯂꯥꯛꯇ꯭ꯔꯒ ꯄꯥꯗꯕꯁꯤꯡꯗꯣ ꯂꯥꯛꯑꯦ ꯍꯥꯏꯗꯨꯕꯨ
ꯄꯥꯗꯕꯁꯦ ꯃꯣꯏꯁꯦ ꯑꯩꯈꯣꯏꯒꯤ ꯄꯥꯔꯠ ꯄꯥꯔꯠ ꯑꯩꯈꯣꯏ ꯄꯥꯔꯠ ꯇꯨꯗ ꯈꯥꯏꯗꯣꯛꯏꯁꯦ ꯀꯜꯆꯔꯅ ꯀꯜꯆꯔꯅ ꯑꯁꯤ ꯄꯥꯔꯠ ꯍꯪꯒꯗꯕ ꯑ ꯋꯦꯁꯇꯔꯟ ꯑꯁꯤ ꯄꯥꯔꯠ ꯍꯟꯒꯗꯕ ꯍꯥꯏꯗꯤ ꯃꯥꯥꯏ ꯃꯥꯒꯤ ꯀꯣꯏꯁꯟ ꯃꯁꯤꯡ ꯂꯩꯌꯦꯕ ꯑ ꯍꯥꯏꯗꯤ ꯑꯔꯤꯕ ꯑꯩꯈꯣꯏ ꯑꯔꯤꯕ ꯂꯤꯇꯔꯦꯆꯔꯅ ꯁꯤ ꯀꯣꯏꯁꯟ ꯁꯤ ꯍꯪꯒꯗꯕ ꯈꯣꯠꯇꯕ ꯃꯥꯡ ꯃꯥꯏ ꯃꯥꯡ ꯃꯥꯡ ꯃꯥꯏ ꯄꯥꯔꯠꯨꯣꯏ ꯃꯥꯡ ꯃꯥꯡꯥꯛꯅꯩꯑꯕ
ꯑꯗꯨ ꯅꯠꯇꯕꯤꯗ ꯃꯣꯗꯔꯟꯁꯦ ꯃꯣꯗꯔꯟ ꯂꯤꯇꯔꯦꯆꯔꯁꯦ ꯃꯣꯗꯔꯟ ꯂꯤꯇꯔꯦꯆꯔꯁꯦ ꯌꯥꯝ ꯂꯨꯏꯑꯕ ꯌꯥꯝ ꯄꯥꯛ ꯆꯥꯎꯋꯦꯕ ꯍꯥꯏꯗꯤ ꯍꯧꯖꯤꯛ ꯃꯣꯗꯔꯟ ꯂꯤꯇꯔꯦꯆꯔꯁꯦ ꯑꯩꯈꯣꯏ ꯍꯧꯖꯤꯛ ꯀꯩꯅꯣꯗꯒꯤ ꯂꯥꯟ ꯃꯃꯥꯡꯗꯒꯤ ꯂꯥꯟ ꯃꯥꯡꯗꯒꯤꯅ ꯍꯧꯖꯤꯛ ꯐꯥꯎꯇ ꯐꯣꯡꯉꯕ ꯂꯥꯏꯔꯤꯛ ꯃꯌꯥꯝꯁꯦ ꯑ ꯅꯠꯇꯦ ꯂꯥꯟ ꯃꯇꯨꯡꯗꯩꯅ ꯍꯧꯖꯤꯛꯐꯥꯎ ꯃꯨꯡ ꯂꯩꯔꯦ ꯃꯌꯥꯝꯁꯦ ꯑꯩꯈꯣꯏ ꯃꯅꯤꯄꯨꯔꯗꯁꯨ ꯂꯩꯌꯦꯦ ꯃꯌꯥꯝ ꯄꯣꯡꯉꯦꯗꯅ ꯎꯇꯤꯒꯤ ꯅꯣꯡꯃꯀꯥꯟ ꯍꯌꯦꯡ ꯂꯩꯔꯒ ꯍꯥꯡꯆꯤꯠ ꯑꯃꯨꯛ ꯐꯣꯡ ꯍꯥꯡꯆꯤꯠ ꯂꯩꯔꯒ ꯃꯁꯦꯟ ꯑꯃꯨꯛ ꯐꯣꯡ ꯑꯗꯨꯒꯤ ꯂꯥꯏꯔꯤꯛ ꯃꯌꯥꯝꯗꯨꯗꯤ ꯍꯪꯉꯛꯇꯣꯏꯅꯦ ꯃꯣꯗꯔꯟꯁꯦ ꯀꯔꯝꯕ ꯀꯣꯏꯁꯟꯗꯩ ꯂꯥꯛꯇꯣꯏꯅꯣ ꯈꯪꯗꯦꯕ ꯌꯥꯝ ꯊꯤꯅ ꯏꯁꯀꯣꯞꯇꯣ ꯆꯥꯎꯋꯦꯕ ꯑꯗꯨꯅ ꯍꯟꯗꯛꯁꯦ ꯃꯣꯗꯔꯟ ꯍꯟꯗꯛꯁꯦ ꯃꯣꯗꯔꯟ ꯑꯌꯥꯝꯕ ꯂꯣꯏ ꯂꯥꯛꯄ ꯍꯥꯏꯇꯥꯔꯦ ꯄꯦꯇꯔꯟꯗꯣ ꯂꯣꯏ ꯊꯨꯒꯥꯏꯔꯒ ꯑꯗꯨꯗ ꯂꯨꯕ ꯌꯥꯝꯅ
ꯑꯣ
ꯀꯣꯏꯁꯟꯗꯣ ꯈꯪꯉꯛꯑꯕꯅꯤꯅ ꯃꯣꯗꯔꯟꯒꯤꯁꯨ ꯄꯥꯗꯕ ꯌꯥꯗ꯭ꯔꯦ ꯁꯤꯗꯤ ꯈꯪꯉꯝꯃꯅꯦꯕꯀꯣ
ꯎꯝ ꯅꯣꯏ ꯂꯦꯡꯒꯣꯁꯇꯤꯛꯀꯤꯗꯤ ꯀꯩ ꯀꯩ ꯇꯥꯝꯒꯔꯒꯦ
ꯑꯩꯈꯣꯏ ꯂꯤꯡꯒ꯭ꯁꯇꯤꯛꯀꯤꯗꯤ ꯑꯌꯥꯝꯕ ꯃꯣꯗꯔꯟꯒꯤꯗꯤ ꯀꯥ ꯍꯦꯟꯅ ꯍꯪꯗꯦ ꯍꯥꯏꯕ ꯑ ꯀꯩꯅꯣ ꯇꯧꯋꯦꯕ ꯃꯣꯗꯔꯟꯒꯤꯗꯨꯗ ꯍꯧꯖꯤꯛ ꯃꯣꯗꯔꯟꯒꯤ ꯔꯥꯏꯇꯔ ꯑꯃ ꯄꯨꯊꯣꯛꯅꯕ ꯍꯣꯠꯅꯕꯗ ꯌꯥꯝ ꯂꯨꯏꯌꯦꯕꯀꯣ ꯊꯥꯏꯅ ꯑꯗꯨꯃꯥꯏꯅ ꯍꯧꯖꯤꯛꯀꯤ ꯃꯣꯗꯔꯟꯒꯤ ꯔꯥꯏꯇꯔꯁꯤꯡ ꯈꯪꯗꯦ ꯃꯣꯏ ꯀꯩꯅꯣꯒꯤ ꯔꯤꯁꯔꯁ ꯇꯧꯋꯦ ꯍꯥꯏꯕꯒꯤ ꯋꯥꯅꯤ ꯑꯌꯥꯝꯕꯗꯤ ꯂꯣꯏꯅ ꯅꯦꯠꯇꯒꯤ ꯄꯨꯊꯣꯔꯛꯄꯅꯤꯅꯀꯣ
ꯎꯝ
ꯑꯗꯨꯅ ꯃꯤꯁꯤꯡꯁꯤꯅ ꯍꯧꯖꯤꯛ ꯑꯣ ꯑꯣꯜ ꯔꯥꯏꯇꯔꯁꯤꯡꯁꯤꯅ ꯃꯣꯏꯅ ꯌꯥꯝ ꯐꯣꯀꯁ ꯄꯤꯔꯤꯁꯦ ꯔꯥꯏꯇ꯭ꯔ ꯑꯅꯧꯕꯁꯤꯡꯁꯦ ꯅꯦꯠꯁꯦ ꯌꯥꯔꯤꯉꯣꯏ ꯁꯤꯖꯤꯟꯅꯗꯕ ꯃꯁꯥꯒꯤ ꯅꯣꯂꯦꯖꯇꯨꯅ ꯃꯁꯥꯒꯤ ꯑ ꯑ ꯖꯣꯔꯅꯤ ꯃꯣꯏꯒꯤ ꯔꯤꯁꯔꯁ ꯇꯧꯕꯗꯨꯣ ꯑꯗꯨꯗꯣ ꯀꯌꯥꯝ ꯌꯥꯝ ꯚꯦꯂꯤꯠ ꯑꯣꯏꯕꯅꯣ ꯑꯗꯨꯒ ꯀꯌꯥꯝ ꯌꯥꯝ ꯆꯨꯝꯕꯅꯣ ꯃꯣꯏ ꯅꯦꯠ ꯁꯤꯖꯤꯟꯅꯕ꯭ꯔꯥ ꯁꯤꯖꯤꯟꯅꯗꯕ꯭ꯔꯥ ꯑꯗꯨꯝꯕꯁꯤ ꯌꯥꯝ ꯌꯦꯡꯁꯜꯂꯦꯕꯀꯣ ꯑꯗꯨꯅ ꯑꯗꯨꯅ ꯌꯥꯝ ꯂꯨꯔꯦ ꯊꯥꯏꯅ ꯊꯥꯏꯅ ꯑꯗꯨꯃꯥꯏꯅ ꯑꯣꯏꯗꯔꯦ ꯑ ꯑꯌꯥꯝꯕ ꯑꯣꯜ ꯏꯪꯂꯤꯁ ꯂꯤꯇꯔꯦꯆꯔ ꯃꯤꯗꯜ ꯏꯪꯂꯤꯁ ꯂꯤꯇꯔꯦꯆꯔ ꯕꯤꯛꯇꯣꯔꯤꯌꯥꯟ ꯑꯗꯒꯤ ꯔꯤꯅꯥꯏꯟꯁꯇꯒꯤ ꯇꯨꯔꯦꯟ ꯑꯗꯨꯒ ꯀꯩ ꯀꯩꯅꯣ ꯌꯥꯝ ꯏꯔꯥꯕ ꯌꯥꯝ ꯂꯩꯕꯅꯦꯕꯀꯣ ꯑꯗꯨ ꯏꯔꯥ ꯍꯣꯏꯁꯦ ꯐꯖꯟ ꯅꯩꯅ-ꯅꯩꯅꯗꯣꯏꯕ ꯑꯩꯈꯣꯏꯅ
ꯅꯣꯏ ꯏꯟꯗꯤꯌꯥꯟ ꯀꯔꯤ ꯑ ꯏꯟꯗꯤꯌꯟ ꯀ꯭ꯔꯤꯇꯤꯖꯝꯗꯤ ꯀꯩ ꯀꯩ ꯇꯥꯛꯈꯔꯒꯦ
ꯏꯟꯗꯤꯌꯥꯟ ꯀ꯭ꯔꯤꯇꯤꯁꯤꯖꯝꯁꯦ ꯍꯧꯖꯤꯛꯐꯥꯎꯇꯤ ꯂꯥꯛꯇ꯭ꯔꯤ ꯑꯩꯈꯣꯏꯒꯤꯀꯣ ꯑꯩꯈꯣꯏꯒꯤ ꯐꯥꯔꯁ ꯁꯦꯃꯤꯁꯇꯔꯗ ꯑꯩꯈꯣꯏ ꯇꯧꯒꯤꯕ ꯀꯨꯇꯤꯁꯤꯖꯝꯒꯤ ꯑ ꯏꯟꯗꯤꯌꯟ ꯀꯔꯇꯤꯁꯤ ꯖꯝꯁꯦ ꯑꯃ ꯑꯩ ꯀ꯭ꯔꯤꯇꯤꯁꯤꯖꯝꯗꯨꯣ ꯄ-ꯄꯥꯈꯤ ꯗꯦꯕ ꯑꯩꯈꯣꯏ ꯑꯩ ꯐꯥꯔꯁ ꯁꯦꯃꯤꯁꯇꯔ ꯀꯥꯔꯤꯀꯥꯟꯗ ꯀꯔꯤꯇꯤꯁꯤꯖꯝꯁꯦ ꯈꯔ ꯂꯨꯏꯌꯦꯅ ꯃꯇꯝꯁꯨ ꯐꯪꯍꯧꯗꯦꯕ ꯄꯥꯅꯕꯀꯣ ꯑꯣ ꯍꯟꯗꯛ ꯕꯦꯔꯤ ꯗꯨꯒ ꯀꯔ꯭ꯤꯇꯤ ꯀ꯭ꯔꯤꯇꯤꯁꯤꯖꯝꯗ ꯕꯦꯛ ꯆꯥꯔꯕꯅꯤꯅ ꯊꯥꯔꯠ ꯁꯦꯃꯤꯁꯇꯔꯗꯒꯤ ꯑꯃꯨꯛꯀ ꯀꯩꯅꯣ ꯐꯨꯒꯠꯇꯣꯏꯅꯦꯕ ꯐꯥꯔꯁ ꯁꯦꯃꯤ ꯆꯔꯒꯤꯗꯣ
ꯎꯝ
ꯎꯝ ꯑꯗꯨꯗ ꯑꯗꯨꯗ ꯐꯖꯅ ꯄꯥꯗꯣꯏꯅꯦ ꯑꯗꯨ ꯍꯦꯛ ꯄꯥꯕꯗ ꯑꯩ ꯗꯤꯁꯦꯝꯕꯔꯒꯤ ꯃꯣꯏꯒꯤ ꯀ꯭ꯔꯤꯇꯤꯁꯤꯖꯝꯒꯤ ꯍꯪꯉꯦꯅ ꯈꯜꯂꯣ ꯀꯣꯏꯁꯟꯗꯣ ꯑꯩ ꯑꯗꯨꯝ ꯈꯪꯉꯅꯤ
ꯈ꯭ꯋꯥꯏ ꯇꯟꯕꯁꯦ ꯂꯦꯡꯒ꯭ꯁꯇꯤꯛ ꯑꯃ ꯍꯩꯅꯗꯦ ꯋꯦꯁꯇꯔꯟ ꯒꯤ ꯈꯔ ꯍꯩꯅꯩ ꯏꯟꯗꯤꯌꯥꯟ ꯏꯟꯗꯤꯌꯥꯟ ꯍꯩꯅꯗꯦ ꯌꯥꯝ
ꯎꯝ ꯑꯣ
ꯑꯣ ꯍꯟꯗꯛꯇꯤ ꯈꯔ ꯑꯦ ꯏꯟꯗꯤꯌꯥꯟ ꯀ꯭ꯔꯤꯇꯤꯖꯝꯗ ꯃꯥꯒꯤ ꯃꯌꯥꯝ ꯌꯥꯎꯏ ꯀꯩꯅꯣ ꯃꯥꯅꯤ ꯃꯣꯏꯒꯤ ꯑꯩꯈꯣꯏꯒꯤ ꯀꯔꯤ ꯀ꯭ꯔꯤꯇꯤꯖꯝ ꯂꯥꯛꯈꯤꯕꯒꯤ ꯚꯥꯔꯠ ꯃꯨꯅꯤ ꯕꯥꯃꯥ ꯃꯣꯏꯅ ꯍꯥꯏꯔꯝꯕ ꯏꯁ꯭ꯂꯣꯛ ꯃꯌꯥꯝ ꯑꯗꯩ ꯑꯅꯟꯗꯕꯔ ꯃꯌꯥꯝ ꯃꯣꯏꯒꯤ ꯏꯁ꯭ꯂꯣꯛ ꯃꯥꯏ ꯃꯥꯏꯒꯤ ꯏꯁ꯭ꯂꯣꯛ ꯃꯌꯥꯝ ꯁꯗꯥꯊꯧ ꯁꯍꯤꯊꯧ ꯀꯥꯕ꯭ꯌꯝ ꯍꯥꯏꯁꯦ ꯀꯩꯅꯣꯅ ꯍꯥꯏꯔꯝꯕꯅꯦꯕ ꯑ ꯀꯩꯅꯣꯅ ꯑꯥ ꯑꯚꯃꯅ ꯏꯁ꯭ꯂꯣꯛ ꯁꯤ ꯏꯁ꯭ꯂꯣꯛ ꯍꯥꯏꯇꯥꯔꯦ ꯀꯩꯅꯣ ꯍꯥꯏ ꯁꯤ ꯐꯥꯕꯗ ꯌꯥꯝꯅ ꯀꯣꯛꯇ ꯍꯥꯏꯗꯤ ꯀꯣꯛꯇ ꯆꯨꯁꯟꯅꯧ ꯌꯥꯗꯦꯕ
ꯎꯝ ꯎꯝ
ꯑꯗꯨꯅ
ꯑꯆꯥ ꯑꯆꯥ ꯑꯣ ꯑꯆꯥ ꯈꯪꯗꯦ ꯈꯪꯗꯦ ꯃꯤ ꯃꯤ ꯑꯣꯏꯅꯕ ꯂꯥꯏꯔꯤꯛꯇꯤ ꯄꯥꯗꯕꯗꯤ ꯌꯥꯔꯣꯏ
ꯅꯣꯏ ꯌꯨꯝ ꯁꯥꯈ꯭ꯔꯗꯥꯏꯅꯦ ꯅꯣꯏ ꯌꯨꯝ ꯅꯣꯏ ꯌꯨꯝ ꯑꯅꯧꯕꯗꯣ ꯂꯩꯕ ꯅꯨꯡꯉꯥꯏꯕ꯭ꯔꯣ
ꯂꯩꯕ ꯅꯨꯡꯉꯥꯏ ꯑꯗꯨꯝ ꯁꯥꯗꯤ ꯁꯥꯏ ꯑꯩ ꯀꯥꯁꯦ
ꯎꯝ
ꯂꯩꯕꯗꯤ ꯑꯗꯨꯝ ꯅꯨꯡꯉꯥꯏ ꯏꯪꯆꯤꯛꯑꯒꯀꯣ
ꯁꯥꯕꯁꯦ ꯀꯩꯅꯣ ꯅꯣꯏ ꯃꯊꯛꯇꯣ
ꯎꯝ
ꯃꯊꯛꯇꯣ ꯀꯨꯞꯁꯟ ꯃꯊꯛꯇꯣ ꯀꯨꯞꯁꯜꯂꯗꯤ ꯈꯔ ꯐꯔꯅꯤ ꯑꯩꯈꯣꯏꯁꯨ ꯅꯍꯥꯟꯋꯥꯏ ꯃꯊꯛ ꯀꯨꯞꯁꯟꯗ꯭ꯔꯤꯉꯩꯗ ꯁꯥꯔꯝꯃꯦ ꯑꯗꯣ ꯃꯊꯛꯇꯣ ꯀꯨꯞꯈꯤꯕꯗꯩꯗꯤ ꯈꯔ ꯐꯔꯦ
ꯑꯣ ꯈꯣꯏꯁꯤꯁꯨ ꯆꯥꯛꯈꯨꯝ ꯁꯥꯔꯤ ꯆꯥꯛꯈꯨꯝꯗꯨ ꯆꯥꯛꯈꯨꯝ ꯁꯥꯔꯒ ꯃ ꯃꯊꯛꯇ ꯀꯨꯞꯄꯅꯦꯕꯀꯣ
ꯎꯝ
ꯑꯗꯨ ꯃꯥꯏꯅ
ꯆꯥꯛꯈꯨꯝꯖꯦ ꯅꯣꯏꯖꯦ ꯀꯃꯥꯏ ꯆꯥꯛꯈꯨꯝꯁꯦ ꯀꯌꯥꯝ ꯐꯖꯅ ꯁꯥꯗꯣꯏꯅꯣ ꯀꯃꯥꯏꯅ ꯍꯥꯏꯗꯤ ꯗꯥꯏꯔꯦꯛ ꯃꯣꯏ ꯨꯗꯨꯂꯔ ꯀꯤꯆꯟꯗꯣ ꯗꯨꯃꯥꯏꯅ ꯁꯥꯗ‌ꯣꯏꯔꯥ
ꯈꯪꯗꯦ ꯑꯗꯨꯗꯤ ꯄꯩꯁꯥ ꯃꯈꯥꯗ ꯄꯣꯜꯂꯦ ꯑꯩꯈꯣꯏ‌ ꯕꯥꯅ ꯍꯥꯏꯁꯤꯅ ꯕꯥꯠꯔꯨꯝ ꯑꯃ ꯁꯥꯔꯛꯀꯅꯤ ꯆꯥꯛꯈꯨꯝ ꯑꯗꯨꯒ ꯑꯩꯈꯣꯏꯒꯤ ꯑꯗꯨꯝ ꯆꯥꯛꯈꯨꯝꯗꯨꯗ ꯃꯤ ꯄꯣꯡ ꯑꯃ ꯂꯥꯛꯑꯒꯁꯨ ꯈꯣꯠꯂꯒꯁꯨ ꯗꯥꯏꯅꯤꯡ ꯇꯦꯕꯜꯒꯤ ꯃꯑꯣꯡꯗ ꯀꯣ
ꯑꯥ
ꯗꯥꯏꯅꯤꯡꯒꯤ ꯍꯣꯜ ꯍꯣꯜ ꯑꯗꯨꯃꯥꯏꯅ ꯑꯗꯨꯃꯥꯏꯅꯁꯨ ꯑꯃ ꯁꯦꯝꯁꯦꯅ ꯑꯗꯨꯃꯥꯏꯅꯁꯨ ꯈꯜꯂꯤ
ꯑꯥ ꯎꯞ ꯅꯣꯏꯗꯤ ꯆꯥꯛꯈꯨꯝ ꯆꯥꯛꯈꯨꯝ ꯁꯥꯕꯕꯨ ꯍꯧ꯭ꯈꯔꯦ ꯑꯩꯈꯣꯏꯗꯤ ꯆꯥꯛꯈꯨꯝꯁꯨ ꯁꯥꯗ꯭ꯔꯤ ꯇꯣꯏꯂꯦꯠ ꯕꯥꯠꯔꯨꯝꯁꯨ ꯁꯥꯗ꯭ꯔꯤ ꯇꯧꯔꯤꯁꯦ
ꯑꯣ ꯑꯩꯈꯣꯏꯁꯨ ꯄꯩꯁꯥ ꯂꯩꯁꯜꯂꯛꯇꯦꯗ ꯑꯩꯈꯣꯏꯕ ꯋꯥꯔꯦ ꯍꯧꯖꯤꯛ
ꯎꯝ ꯅꯣꯏꯗꯤ ꯀꯩꯅꯣꯅꯤꯅꯦ ꯅꯣꯏꯗꯤ ꯃꯤꯉꯣꯟꯗꯒꯤ ꯍꯥꯏꯗꯤ ꯃꯤꯉꯣꯟꯗꯒꯤ ꯄꯨꯗꯕꯤꯗ ꯁꯥꯏ ꯅꯠꯇ꯭ꯔꯣ ꯅꯣꯏ ꯄꯩꯁꯥꯅ ꯌꯨꯝꯗꯣ
ꯑꯥ
ꯑꯩꯈꯣꯏꯗꯤ ꯌꯦꯡꯉꯣ ꯂꯣꯟ ꯂꯣꯟꯗ ꯂꯨꯄꯥ ꯂꯥꯛ ꯂꯣꯟꯗ ꯂꯨꯄꯥ ꯂꯥꯛ ꯌꯥꯡꯈꯩꯃꯨꯛ ꯂꯧꯔꯒ ꯂꯣꯟꯗ ꯁꯥꯏꯅ‌ꯦ ꯌ‌ꯦꯡꯉ‌ꯣ ꯂꯣꯟ ꯂꯣꯟ ꯍꯨꯟꯕꯗ ꯁꯤꯗꯧꯔꯦ ꯑꯩꯈꯣꯏ ꯕꯥ ꯊꯥꯒꯤ ꯊꯥꯒꯤ ꯁꯤꯛꯁꯇꯤ ꯊꯥꯎꯖꯟ ꯍ‌ꯦꯟꯅ ꯀꯛꯑꯦ ꯂꯣꯟꯒꯤ ꯑꯗꯨꯅꯗꯤ ꯀꯥꯏꯗꯒꯤ ꯇꯣꯂꯣꯞꯇꯣ ꯂꯦꯝꯗꯦ
ꯑꯆꯥ ꯑꯆꯥ ꯑꯩꯈꯣꯏꯁꯨ ꯂꯣꯟ ꯂꯧꯒꯦ ꯈꯜꯂꯤꯍꯦ ꯂꯣꯟ ꯂꯣꯟ ꯂꯥꯛ ꯃꯉꯥ ꯑꯣꯏꯔꯒꯁꯨ ꯆꯥꯛꯈꯨꯝ ꯁꯥꯟꯅꯕꯒꯤꯀꯣ ꯍꯥꯏꯕꯗꯤ ꯌꯨꯝ ꯁꯥꯕꯗ ꯂꯣꯏꯅ ꯆꯪꯈ꯭ꯔꯕꯅꯤꯅ ꯃꯣꯏꯁ ꯄꯩꯁꯥ ꯂꯩꯁꯜꯂꯛꯇ꯭ꯔꯕꯅꯤꯅ ꯂꯣꯟꯗꯒꯤ ꯂꯣꯟꯕꯨꯗꯤ ꯐꯪꯅꯤ ꯍꯥꯏꯌꯦꯕꯀꯣ
ꯎꯝ
ꯑꯗꯨꯗ ꯑꯗꯨꯝ ꯂꯣꯟ ꯂꯧꯕ ꯍꯥꯢꯕꯖꯤꯖꯨ ꯍꯦꯂꯥꯗ ꯅꯠꯇꯦ ꯐꯖꯅ ꯆꯍꯤ ꯀꯦ ꯆꯍꯤ ꯀꯌꯥꯒꯤꯅꯣ ꯆꯍꯤ ꯀꯌꯥꯗꯤ ꯏꯟꯇꯔꯦꯁ ꯀꯌꯥ ꯍꯨꯟꯗꯣꯢꯅꯣ ꯈꯣꯠ ꯇꯨꯅ ꯐꯖꯅ ꯌꯦꯡꯗꯕ ꯌꯥꯗꯦꯕꯀꯣ ꯑ ꯑꯗꯨꯅ
ꯂꯨꯄꯥ ꯂꯥꯛ ꯀꯩꯅꯣ ꯑꯣꯢꯅ ꯂꯧꯋꯣ ꯎꯝ ꯂꯥꯛ ꯇꯔꯥꯃꯨꯛꯀꯤ ꯆꯥꯡ ꯂꯧꯋꯣ ꯂꯥꯛ ꯇꯔꯥ ꯆꯥꯡꯗ ꯅꯣꯢ ꯕꯥꯠꯔꯨꯝ ꯇꯣꯢꯂꯦꯠ ꯂꯣꯢ ꯀꯣꯟꯅꯔꯅꯤ ꯆꯥꯛꯈꯨꯝꯒꯤꯖꯨ ꯀꯩꯖꯨ꯫
ꯎꯝꯉ ꯀꯣꯟꯅꯕꯨꯗꯤ ꯀꯣꯟꯅꯔꯅꯤ ꯑꯗꯣ ꯂꯥꯛ ꯇꯔꯥ ꯂꯧꯕ